ꯍꯜꯂꯣ ꯍꯜꯂꯣ ꯀꯩꯗꯧꯔꯤꯅꯣ
ꯍꯜꯂꯣ ꯇꯥꯕ꯭ꯔꯣ
ꯀꯩꯗꯧꯔꯤꯅꯣ ꯇꯥꯏꯌꯦ
ꯇꯥꯔꯦ
ꯍꯜꯂꯣ
ꯇꯥꯗ꯭ꯔꯣ
ꯀꯩꯗꯧꯔꯤꯅꯣ ꯅꯦꯠꯋꯥꯛ ꯅꯨꯡꯉꯥꯏꯇꯕ ꯃꯥꯜꯂꯦ
ꯁꯨꯝ ꯂꯩꯔꯝꯕꯅꯦ ꯅꯪꯗꯤ ꯀꯩꯗꯧꯔꯤꯅꯣ ꯆꯥꯛ ꯆꯥꯔꯕꯣ
ꯂꯣꯟꯁꯦ ꯑꯃꯨꯛ ꯑꯃꯨꯛ ꯆꯥꯛ ꯆꯥꯗ꯭ꯔꯤ ꯆꯥꯛ ꯅꯪꯗꯤ
ꯆꯥꯗ꯭ꯔꯤ
ꯆꯥꯛꯇꯤ ꯊꯣꯡꯉꯥꯕꯣ
ꯅꯣꯏ ꯀꯩ ꯌꯦꯟꯖꯥꯡ ꯊꯣꯡꯒꯦ
ꯑꯥ ꯆꯝꯊꯣꯡ ꯊꯣꯡꯉꯦ
ꯎꯝ ꯅꯪꯗꯤ ꯆꯝꯊꯣꯡꯅ ꯌꯥꯝ ꯄꯥꯝꯖꯕ
ꯑꯦ ꯆꯝꯊꯣꯡ ꯆꯥꯒꯗꯕꯅꯤ ꯀꯩꯅꯣ ꯂꯣꯛ ꯌꯥꯝ ꯀꯨꯏ ꯁꯥꯔ ꯀꯥꯟꯗꯗꯤ ꯑꯆꯝꯕꯅ ꯍꯦꯟꯅ ꯆꯪꯉꯦ ꯆꯥꯛ ꯍꯧꯖꯤꯛ ꯋꯥꯢ ꯅꯣꯡ ꯄꯤꯠ ꯄꯤꯠ ꯇꯧꯕꯗꯥ ꯆꯣꯠꯂꯨꯕꯒꯤ ꯂ‌ꯣꯛ ꯇꯧꯔꯤꯅꯦ ꯉꯥꯛꯇꯪ ꯂꯩꯔ ꯐꯒ꯭ꯔꯅꯤ ꯍꯤꯗꯥꯛꯀꯪ ꯆꯥꯗꯦ
ꯎꯝ
ꯀꯥꯏ ꯆꯠꯇꯣꯏꯅ‌ꯣ ꯉꯁꯤ ꯀꯣꯏ ꯆꯠꯅꯉꯥꯏ ꯂꯩꯕꯔ
ꯀ‌ꯣꯏ ꯆꯠ ꯑꯗꯨ ꯆꯠꯂꯨꯁꯤꯔꯥ ꯅꯪꯉꯣꯟꯗ
ꯀꯥꯏ ꯆꯧꯁꯦ ꯍꯥꯏꯅꯣ ꯆꯠꯄꯝꯕꯨ ꯂꯩꯔꯕꯣ
ꯈꯪꯗ‌ꯦ ꯁꯨꯝ ꯃꯄꯥꯟ ꯊꯣꯛꯑ ꯑꯆꯥꯄꯣꯠ ꯆꯥꯕ꯭ꯔꯥ ꯀꯩꯅꯣꯝ ꯆꯠꯂꯨꯖꯤꯔꯣ
ꯌꯥꯏ ꯏꯃꯥꯟꯅꯕꯤ ꯑꯃꯅꯁꯨ ꯃꯥ ꯈꯪꯅꯕ ꯃꯐꯝ ꯈꯔ ꯂꯩ ꯃꯥ ꯂꯥꯛꯀꯥꯟꯗ ꯆꯥꯔꯨꯁꯦ ꯈꯣꯠꯂꯨꯁꯦ ꯍꯥꯏꯔꯛꯄꯟ ꯃꯤꯅ ꯂꯥꯎ ꯂꯥꯎ ꯍꯥꯏꯔꯑꯦꯗ
ꯍꯣꯏ ꯑꯗꯨꯅꯦ ꯑꯩꯈꯣꯏ ꯈꯔ ꯇꯧꯔꯒ ꯆꯠꯂꯨꯁꯦ
ꯎꯝ ꯑꯁꯤꯒꯤ ꯀꯋꯥꯏꯅꯣꯝ ꯍꯥꯏꯕꯅ‌ꯦ ꯑꯅꯛꯄ ꯃꯐꯝ ꯂꯩꯕꯅꯦꯕ
ꯎꯝ
ꯈꯪꯕ꯭ꯔꯥ ꯃꯣꯏ ꯒꯤ ꯇꯥꯃꯣ ꯑꯃꯅ ꯂꯥꯎꯑꯣ ꯂꯥꯎꯑꯣ ꯑꯗꯨꯝ ꯍꯥꯏꯔꯛꯑꯦ ꯃꯐꯝ ꯑꯅꯤ ꯑꯍꯨꯝ ꯁꯨ ꯃꯥꯜꯂꯦ
ꯎꯝ
ꯑꯗꯨꯗ ꯑꯩꯅ ꯌꯥꯏꯌꯦ ꯆꯠꯂꯨꯁꯦ ꯂꯥꯛꯑꯣ ꯑꯗꯨꯝ ꯑꯩꯁꯤꯗ ꯂꯩꯅꯤ ꯈꯣꯠꯅꯤ ꯍꯥꯏꯈꯤꯕꯟ
ꯍꯣꯏ ꯅꯪꯁꯨ ꯍꯣꯔꯦꯟ ꯆꯠꯂꯝꯗꯥꯏ ꯑꯩꯉ‌ꯣꯟꯗ ꯍꯥꯏꯔꯝꯃ‌ꯣ
ꯇꯜ
ꯎꯝ ꯅꯪꯗꯤ ꯇꯟꯅꯤ
ꯇꯜꯂꯦ ꯍꯧꯖꯤꯛꯀꯥꯟꯁꯦ ꯇꯟꯗꯐꯧ ꯇꯜꯂꯦ
ꯅꯣꯏ ꯀꯩ ꯏꯟꯖꯥꯡ ꯊꯣꯡꯕꯅꯣ ꯆꯝꯊꯣꯡꯗꯣ ꯀꯩ ꯏꯟꯖꯥꯡꯅꯣ ꯀꯩ ꯆꯝꯊꯣꯡ
ꯈꯥꯃꯦꯟꯁꯤꯟ ꯈꯥꯃꯦꯟꯁꯤꯟ ꯅꯠꯇ꯭ꯔꯗꯤ ꯑꯩ ꯆꯝꯊꯣꯡ ꯆꯥꯗꯦ
ꯏꯁ ꯍꯣꯏ ꯅꯪꯗꯤ ꯁꯥꯥꯌꯦꯟꯁꯨ ꯆꯥꯗꯦꯗꯅ
ꯆꯥꯗꯦ ꯁꯥ ꯌꯦꯟꯁꯨ ꯆꯥꯗꯦ ꯑꯗꯨꯅ ꯆꯝꯊꯣꯡꯒꯨꯝꯕꯗꯪ ꯑꯗꯨꯝ ꯆꯥ ꯂꯩ ꯆꯥꯛꯇꯤ ꯆꯪꯉꯦ ꯆꯝꯊꯣꯡ ꯆꯥꯕꯅ
ꯎꯝ
ꯈꯪꯗꯦ ꯁꯥꯏ ꯌꯨꯝ ꯂꯩ ꯌꯨꯝ ꯂꯩꯈ꯭ꯔꯗꯤ ꯍꯣꯁꯇꯦꯜ ꯆꯠꯅꯤꯡꯗꯦ ꯍꯣꯁꯇꯦꯜ ꯂꯩꯈ꯭ꯔꯒꯅ ꯌꯨꯝ ꯑꯃꯨꯛ ꯆꯠꯅꯤꯡꯗꯕꯤ ꯇꯧꯋꯤ
ꯍꯣꯏ ꯑꯗꯨꯅꯤ ꯍꯣꯁꯇꯦꯜ ꯂꯩꯈꯤꯕꯗꯨꯁꯨ ꯑꯗꯨꯝ ꯏꯃꯥꯟꯅꯕꯤ ꯃꯌꯥꯝꯒ ꯅꯨꯡꯉꯥꯏꯗꯅ
ꯎꯝ ꯑꯗꯨ ꯑꯗꯨꯝ ꯅꯨꯡꯉꯥꯏꯈꯤꯕꯅꯤꯅ ꯌꯨꯝ ꯗ ꯑꯃꯨꯛꯁꯨ ꯍꯟꯅꯤꯡꯇꯤ ꯌꯨꯝꯗ ꯆꯠꯂꯁꯨ ꯑꯗꯨꯝ ꯅꯨꯡꯉꯥꯏ ꯑꯉꯥꯡ ꯃꯌꯥꯝ ꯁꯥꯟꯅ ꯈꯣꯠꯅ ꯇꯧꯔ
ꯎꯝ ꯅꯣꯏ ꯑꯉꯥꯡ ꯃꯌꯥꯝꯗꯨꯒ ꯅꯪ ꯁꯥꯟꯅꯔ ꯂꯩꯕ꯭ꯔꯣ
ꯁꯥꯟꯅꯔ ꯂꯩ ꯑꯉꯥꯡ ꯃꯌꯥꯝꯗ ꯑꯆꯥꯕꯣꯠ ꯈꯔ ꯈꯦꯠꯂ ꯆꯥ ꯅꯨꯡꯗꯤ ꯅꯨꯡꯉꯥꯏ
ꯑꯁ ꯈꯪꯗꯦꯗ ꯑꯦꯛꯖꯥꯝ ꯂꯣꯏꯈꯤꯕꯁꯦ ꯇꯧꯕꯝ ꯑꯝ ꯈꯪꯗꯦ
ꯍꯜꯂꯣ ꯇꯥꯕ꯭ꯔꯣ
ꯇꯥꯏꯌꯦ
ꯇꯥꯕ꯭ꯔꯥ
ꯇꯥꯏꯌꯦ
ꯑꯣ ꯇꯥꯔꯦ ꯇꯥꯔꯦ ꯅꯦꯠꯁꯤ ꯅꯨꯡꯉꯥꯏꯇꯕꯩꯔ ꯈꯪꯗ‌ꯦ ꯆꯞ ꯆꯞ ꯆꯞꯄꯤꯉ‌ꯣ
ꯎꯝ ꯑꯦꯛꯖꯥꯝ ꯂꯣꯏꯈꯤꯕꯁꯦ ꯇꯧꯕꯝ ꯑꯝ ꯈꯪꯗꯦ ꯍꯥꯏꯕ
ꯈꯪꯗꯦ ꯑꯦꯛꯖꯥꯝ ꯂ‌ꯣꯏꯈꯤꯕꯁꯦ ꯁꯨꯝ ꯀ꯭ꯂꯥꯁ ꯆꯠꯈ꯭ꯔꯒꯅ ꯐꯩꯌꯦꯕ
ꯎꯝ ꯀ꯭ꯂꯥꯁꯇꯣ ꯑꯗꯨꯝ ꯋꯥꯔꯁꯨ ꯋꯥꯔ ꯆꯠꯄ ꯅꯨꯡꯁꯥ ꯃꯔꯛ ꯆꯠꯂꯤꯅꯦ ꯐꯔꯦ
ꯑꯗꯨ ꯑꯗꯨꯝ ꯆꯠꯄꯅ ꯐꯩ ꯅꯠꯇ꯭ꯔꯗꯤ ꯀꯥꯏꯗ ꯁꯨꯝ ꯂꯩꯔ ꯇꯧꯕꯝ ꯈꯪꯗꯦ
ꯎꯝ ꯀꯣꯛꯁꯦ ꯉꯥꯎꯁꯜꯂꯛꯑꯦ ꯃꯄꯥꯟ ꯊꯣꯛꯃꯜꯂꯛꯇꯕꯩꯀꯣ
ꯑꯁꯦꯡꯕ ꯑꯃꯨꯃꯨꯛ ꯑꯗꯨꯝ ꯌꯨꯝ ꯍꯣꯁꯇꯦꯜ ꯂꯩꯔꯗꯨꯝ ꯈꯔ ꯐꯩꯌꯦꯕ ꯌꯨꯝ ꯆꯠꯄꯁꯤꯗꯤꯅꯦ ꯇꯧꯐꯝ ꯈꯪꯗꯦ ꯊꯕꯛ ꯑꯗꯨꯝ ꯇꯧꯒ꯭ꯔ ꯑꯗꯨꯝ ꯐꯕ ꯅꯠꯇ꯭ꯔꯗꯤ ꯃꯥꯔꯛ ꯑꯃꯨꯛ ꯇꯧꯅꯤ ꯈꯪꯗꯦ ꯋꯥꯢ
ꯑꯩꯗꯤ ꯌꯨꯝꯗ ꯁꯨꯝ ꯂꯩ ꯉꯝꯃꯛꯇ꯭ꯔꯕ ꯑꯩ ꯂꯥꯛꯑꯕꯅꯦ ꯌꯨꯝꯗ ꯁꯨꯝ ꯂꯩꯁꯜꯂꯛꯄꯗꯣ ꯕꯣꯔꯤꯡ ꯁꯨꯝ ꯆꯨꯁꯜꯂꯛꯑꯦꯗꯅ
ꯎꯝ ꯍꯣꯁꯇꯦꯜ ꯂꯩꯔꯕꯣ
ꯂꯩꯔꯦ ꯍꯣꯁꯇꯦꯜꯗ ꯂꯥꯛꯑꯦ ꯌꯨꯝꯗ ꯂꯩꯔꯝꯕꯅꯦ ꯑꯗꯣ ꯂꯩꯕꯝ ꯈꯪꯉꯛꯇ꯭ꯔꯕ
ꯍꯌꯦꯡꯒꯨꯝꯕ ꯑꯩꯁꯨ ꯂꯥꯛꯄ ꯌꯥꯕ꯭ꯔꯥ ꯌꯦꯡꯒꯦ ꯑꯗꯨꯒ ꯆꯠꯂꯨꯁꯤ ꯀꯥꯏꯗꯅꯣꯝꯃ ꯀꯣꯏꯕ
ꯍꯣꯏ ꯑꯩꯅ ꯂꯥꯛꯄꯗꯁꯨ ꯅꯣꯏ ꯀꯅꯥꯝ ꯂꯩꯔꯝꯗ꯭ꯔꯦꯗꯅ
ꯎꯝ ꯑꯣꯇꯣ ꯇꯣꯡꯉꯒ ꯍꯦꯛꯇ ꯀꯣꯏꯔꯨꯔꯁꯤ ꯑꯣꯇꯣ ꯇꯣꯡꯉ ꯀꯣꯏꯔꯨꯔꯁꯤ
ꯀꯣꯏꯔꯨꯔꯁꯤ ꯑꯩꯈꯣꯏꯒꯤꯗꯤ ꯑꯗꯨ ꯅꯠꯇ꯭ꯔꯗꯤ ꯂꯩꯇꯦ ꯀ꯭ꯂꯥꯁ ꯆꯠꯂꯁꯨ ꯈꯣꯡ ꯅꯑ ꯉꯥꯛꯇ
ꯃꯥꯅꯦ ꯑꯣꯇꯣ ꯍꯥꯏꯕꯁꯤ ꯈꯛꯇꯅꯤ ꯑꯩꯈꯣꯏꯒꯤ ꯒꯥꯔꯤ ꯂꯩꯖꯕ ꯍꯥꯏꯔꯗꯤ
ꯃꯥꯅꯦ ꯀ꯭ꯂꯥꯁ ꯆꯠꯄꯗꯨ ꯆꯠꯈꯤꯕꯗꯨꯝ ꯈꯔ ꯐꯩ ꯍꯜꯂꯛꯄꯁꯤꯗꯅꯤ ꯋꯥꯔꯤꯁꯦ
ꯎꯝ ꯅꯨꯡꯁꯥꯒ ꯁꯥꯔꯥ ꯍꯜꯂꯛꯀꯥꯟꯗꯗꯤꯀꯣ ꯌꯥꯝ ꯋꯥꯏ
ꯎꯝ ꯁꯛꯇꯤ ꯅꯨꯡꯁꯥ ꯁꯥꯕꯒꯤꯕ ꯏꯁꯥꯁꯦ ꯑꯗꯨꯝ ꯄꯠꯂꯒ ꯂꯩꯔꯦ ꯄꯪꯗꯦ ꯅꯨꯡꯁꯥ ꯌꯥꯝ ꯁꯥꯔꯤꯁꯤꯗꯗꯤ
ꯁꯤꯗꯗꯤ ꯅꯣꯡ ꯌꯥꯝ ꯃꯪꯉꯦ
ꯎꯝ ꯁꯤꯗꯗꯤ ꯅꯨꯡꯁꯥꯅ ꯂꯣꯏꯔꯦ ꯑꯩꯗꯤ ꯑꯍꯤꯡꯒꯥꯛ ꯇꯨꯝꯕ ꯉꯝꯗꯦ ꯁꯥꯕꯅ
ꯎꯝ ꯁꯥꯏ ꯅꯣꯡ ꯇꯥꯔꯤꯉꯩꯥꯏꯍꯥꯛ ꯃꯅꯨꯡꯗꯗꯤ ꯏꯪꯉꯝꯃꯦꯕꯀꯣ ꯑꯗꯨꯒ ꯑꯗꯨꯝ ꯅꯨꯡꯁꯤꯠ ꯍꯦꯛ ꯍꯥꯡꯒꯤꯕꯗꯤ ꯑꯃꯨꯛ ꯁꯥꯒꯠꯂꯦ
ꯑꯣꯝ ꯆꯥꯛꯅꯔꯒ ꯑꯗꯨꯝ ꯂꯩꯕꯗꯣ
ꯎꯝ ꯈꯪꯗꯦ ꯁꯝꯃꯔꯁꯦ ꯌꯥꯝꯅ ꯋꯥꯏ ꯋꯤꯟꯇꯔꯅ ꯍꯦꯟꯅ ꯅꯨꯡꯉꯥꯏ
ꯍꯣꯏ ꯍꯣꯏ ꯑꯗꯨꯅꯦ
ꯋꯤꯟꯇꯔ ꯑꯗꯨꯃꯥꯏꯅ ꯍꯥꯏꯅ ꯑꯊꯥꯞ ꯃꯌꯥꯝ ꯁꯦꯠꯂꯒ ꯂꯩꯕꯗ ꯑꯗꯨꯝ ꯌꯥꯏ ꯍꯥꯏꯕ ꯃꯩ ꯈꯔ ꯇꯦ ꯀꯩ ꯈꯔꯠꯇꯦ ꯁꯝꯃꯔꯁꯤꯗꯗꯤ ꯐꯦꯟ ꯊꯥꯔꯁꯨ ꯑꯗꯨꯝ ꯁꯥꯏ
ꯍꯣꯏꯅꯦ ꯑꯁ ꯑꯩꯈꯣꯏ ꯀꯥꯗꯤ ꯐꯦꯟꯁꯨ ꯌꯥꯗ꯭ꯔꯦ ꯂꯣꯏꯔꯦ ꯑꯩꯗꯤ
ꯅꯣꯏ ꯀꯤꯌꯥꯔ ꯇꯦꯀꯔꯗ ꯁꯦꯝꯃꯟꯗ꯭ꯔꯤꯕꯣ ꯅꯍꯥꯟ ꯍꯥꯏꯈꯤꯕꯩ ꯋꯥꯔꯗꯦꯦꯜ ꯂꯣꯏ ꯀꯩꯀꯩ ꯇꯧꯔꯒ
ꯁꯦꯝꯃꯟꯗꯦ ꯍꯥꯏꯕꯅꯦ ꯑꯗꯨ ꯁꯦꯝꯃꯗꯤ ꯀꯃꯥꯏꯅ ꯇꯧꯗꯣꯏꯅꯣ ꯈꯪꯗꯦ ꯏꯪꯊꯝ ꯊꯥꯗ ꯁꯦꯝꯃꯗꯣꯏꯔ ꯀꯔꯤꯅꯣ
ꯏꯪꯊꯝꯊꯥꯗ ꯐꯦꯟ ꯎꯪꯍꯟꯗꯣꯏ ꯑꯣꯏꯔꯝꯅꯤ ꯀꯤꯌꯔ ꯇꯦꯀꯔꯅ
ꯎꯝ ꯑꯩꯈꯣꯏꯗꯤ ꯃꯊꯛꯁꯨ ꯑꯣꯏꯕ ꯈ꯭ꯋꯥꯏ ꯃꯊꯛꯁꯨ ꯑꯣꯏꯕ ꯌꯥꯝ ꯁꯥꯏꯌꯦꯕ
ꯎꯝ ꯖꯤꯡꯒꯅ ꯀꯨꯄꯔ ꯃꯊꯛꯇꯣ
ꯀꯨꯞꯄꯤ
ꯑꯗꯨꯒꯤꯁꯨ ꯍꯦꯟꯅ ꯁꯥꯔꯝꯅꯤꯌꯦ ꯅꯨꯃꯤꯗꯥꯡꯅ ꯑꯃꯨꯛ ꯍꯦꯟꯅ
ꯍꯣꯏ ꯅꯨꯡꯗꯥꯡꯗꯨꯗ ꯊꯣꯛꯅꯥꯎ ꯍꯥꯡꯗꯣꯛꯑ ꯇꯨꯝꯕꯗꯤ ꯑꯃꯨꯛ ꯏꯪꯕ ꯑꯗꯨꯅ ꯑꯃꯨꯛ ꯀꯥꯡꯁꯤ ꯁꯤ ꯅ ꯂꯣꯏꯔꯦ ꯍꯧꯖꯤꯛꯇꯤ
ꯀꯥꯡꯈꯟ ꯊꯥꯔ ꯑꯗꯨꯝ ꯂꯩꯌꯣ ꯊꯦꯡ ꯀꯩꯅꯣ ꯇꯧꯀꯥꯟꯗ ꯎꯄꯥꯏ ꯂꯩꯇꯦꯗꯅ ꯅꯠꯇ꯭ꯔꯗꯤ
ꯎꯝ ꯂꯩꯔꯤꯅꯦ ꯑꯗꯨꯃꯥꯏꯅ
ꯈꯪꯗꯦ ꯍꯧꯖꯤꯛꯇꯤ ꯑꯁ
ꯆꯥꯕ ꯊꯛꯄꯁꯤ ꯀꯣꯏꯕꯁꯨ ꯆꯠꯅꯤꯡꯉꯤ ꯆꯥꯁꯨ ꯆꯥꯅꯤꯡꯉꯤ
ꯎꯝ
ꯇꯧꯕꯝ ꯂꯥꯛꯐꯝꯁꯨ ꯈꯪꯗꯦ ꯀ꯭ꯂꯥꯁ ꯆꯠꯄꯅ ꯌꯥꯝ ꯅꯨꯡꯉꯥꯏꯌꯦꯡꯕ ꯑꯁꯦꯡꯕ ꯃꯌꯥꯝ ꯄꯨꯜꯍꯧ ꯋꯥꯊꯤꯈꯔ ꯉꯥꯡ ꯈꯔ ꯎꯏ
ꯍꯣꯏ ꯑꯩꯈꯣꯏꯗꯤ ꯀ꯭ꯂꯥꯁꯇ ꯑꯗꯨꯝ ꯎꯏꯔꯒꯁꯨ ꯂꯩꯗꯅ
ꯎꯝ ꯑꯗꯨꯅ ꯅꯨꯡꯉꯥꯏ ꯍꯥꯏꯕ
ꯑꯗꯨꯅꯦ ꯁꯥꯔꯁꯨ ꯁꯥꯅ ꯀ꯭ꯂꯥꯁꯇ ꯆꯠꯂꯒ ꯂꯥꯡꯉꯒ ꯂꯩꯈꯤꯕꯗꯨꯗ ꯅꯨꯡꯉꯥꯏ ꯍꯥꯏꯌꯦꯕ
ꯅꯨꯡꯉꯥꯏ ꯁꯤꯗꯗꯤ ꯑꯗꯨꯝ ꯀ꯭ꯂꯥꯁ ꯆꯠꯂꯤ ꯃꯇꯝꯗꯅ ꯑꯃꯨꯛ ꯎꯝ ꯈꯪꯗꯦ ꯀꯥꯂꯁ ꯆꯠꯂꯤ ꯃꯇꯝꯗꯅ ꯑꯃꯨꯛ ꯀ꯭ꯂꯥꯁ ꯆꯠꯅꯤꯡꯗꯦ ꯑꯗꯨꯝ ꯆꯠꯅꯤꯡꯗꯕꯩ ꯑꯃꯨꯛ ꯇꯧꯋꯤ ꯆꯠꯅꯤꯡꯉꯀꯥꯟꯁꯤꯗꯅ ꯑꯃꯨꯛ ꯁꯤꯗ ꯁꯨꯝ ꯂꯩꯕꯗꯣ ꯕꯣꯔꯤꯡ ꯆꯨꯔꯃꯤꯅꯀꯣ
ꯎꯝ
ꯌꯥꯗꯦ ꯈꯪꯗꯦ ꯒ꯭ꯌꯥꯟ ꯌꯥꯟ ꯇꯥꯗꯦ ꯎꯝ
ꯇꯧꯕꯝ ꯈꯪꯗꯦꯕ ꯅꯪꯗꯤ ꯌꯨꯝꯗ ꯂꯩꯕꯅꯤꯅ ꯏꯟꯖꯥꯡ ꯑꯍꯥꯎ ꯑꯍꯥꯎꯕ ꯆꯥꯔꯝꯃꯅꯤ
ꯆꯥꯏꯌꯦ ꯏꯟꯁꯥꯡꯒꯤꯗꯤ ꯄꯣꯛ ꯈꯔ ꯆꯥ ꯆꯤꯛꯀꯟ ꯈꯔ ꯆꯥ
ꯎꯝ
ꯆꯤꯛꯀꯟ ꯇꯀꯟ ꯃꯇꯟ ꯂꯣꯏ ꯁꯨꯔꯦ ꯑꯗꯨꯗꯤ
ꯎꯝ
ꯑꯗꯨ ꯀꯥꯡꯁꯣꯏꯅꯦ ꯍꯦꯟꯅ ꯍꯥꯎꯋꯤꯗ ꯑꯩꯗꯤ ꯀꯥꯡꯁꯣꯏ ꯄꯥꯝꯕꯅꯤꯅꯀꯣ ꯍꯌꯦꯡ ꯂꯥꯛꯀꯥꯟꯗ ꯀꯔꯤ ꯄꯨꯔꯛꯑꯣ ꯍꯥꯏꯅꯣ ꯀꯔꯤꯆꯥꯅꯤꯡꯒꯦ
ꯍꯌꯦꯡ ꯂꯥꯛꯄ ꯑꯗꯨꯝ ꯆꯥꯁꯨꯕꯤꯒ ꯕꯣꯔꯥꯒ ꯄꯨꯔꯛꯑꯣ
ꯎꯝ ꯄꯨꯔꯛꯀꯦ ꯄꯨꯔꯛꯀꯦ ꯀꯕꯣꯛꯇꯤ ꯆꯥꯅꯤꯡꯕ꯭ꯔꯥ
ꯑꯁ ꯀꯥꯕꯣꯛ ꯀꯥꯗꯤ ꯆꯥꯅꯤꯡꯗꯦ ꯑꯗꯣ ꯑꯩꯈꯣꯏ ꯏꯃꯥꯟꯅꯕꯤ ꯑꯃꯅ ꯌꯥꯝ ꯄꯥꯝꯕꯅꯤ ꯃꯥꯒꯤ ꯑꯃꯅꯤ ꯑꯅꯤꯗꯪ ꯄꯥꯏꯕꯤꯔꯛꯑꯣ
ꯑꯗꯨꯅꯦ ꯅꯍꯥꯟ ꯑꯃꯨꯛꯁꯨ ꯀꯅꯥꯅꯣꯅ ꯍꯥꯏꯈꯤꯕꯅꯦ ꯀꯕꯣꯛ ꯆꯥꯅꯤꯡꯉꯦ ꯆꯥꯅꯤꯡꯉꯦ ꯇꯧꯔꯒ
ꯎꯝ ꯑꯩꯒ ꯂꯩꯃꯤꯟꯅꯕꯗꯣ ꯃꯥꯗꯤ ꯀꯕꯣꯛꯇꯣ ꯌꯥꯝ ꯄꯥꯝꯃꯦ
ꯑꯗ ꯈꯪꯗꯦꯉꯣ ꯑꯩꯈꯣꯏꯗꯤ ꯀꯕꯣꯛ ꯀꯩꯁꯨ ꯆꯥꯅꯤꯡꯕ ꯑꯣꯏꯗꯦꯀꯣ
ꯆꯥꯅꯤꯡ ꯗꯤ ꯑꯩꯅ ꯑꯗꯨꯝ ꯕꯣꯔꯥꯒ ꯄꯨꯔꯛꯏꯁꯤꯁꯨꯅꯦ ꯃꯣꯏ ꯆꯥꯅꯕꯅꯦ ꯑꯩꯗꯤ ꯀꯩꯝ ꯆꯥꯅꯤꯡꯗꯦ ꯍꯥꯏꯕ
ꯑꯗꯨꯅꯦ